ꯀꯔꯤ ꯇꯧꯕ꯭ꯔꯣ
ꯍꯤꯞꯄꯒ ꯂꯩꯌꯦ
ꯅꯨꯡꯉꯥꯏꯀꯣ
ꯅꯪꯗꯤ
ꯑꯩꯁꯨ ꯍꯤꯞꯔꯒ ꯂꯩꯌꯦ
ꯎꯝ
ꯅꯦꯋꯥꯛ ꯁꯦꯡꯕ꯭ꯔꯣ ꯍꯥ
ꯊꯕꯛ ꯂꯩꯇꯕ꯭ꯔꯣ
ꯊꯕꯛ ꯌꯥꯝ ꯂꯩꯌꯦ ꯇꯟꯕꯒꯤ
ꯅꯪꯗꯤ ꯍꯟꯗꯛ ꯐꯤ ꯁꯥꯗ꯭ꯔꯕꯣ
ꯐꯤ ꯁꯥꯗ꯭ꯔꯦ ꯁꯥ ꯍꯥꯎꯕꯗꯤ ꯂꯩꯌꯦ ꯁꯥꯅꯤꯡꯗꯕ ꯀꯣꯛ ꯉꯥꯎꯕꯒꯤ
ꯑꯁ ꯉꯥꯎꯒꯅꯨꯅꯦ ꯅꯪꯗꯤ ꯃꯌꯥꯝ- ꯃꯌꯥꯝ ꯁꯥꯏ ꯄꯩꯁꯥ ꯃꯌꯥꯝ ꯇꯥꯟꯕ ꯌꯥꯏꯅ
ꯐꯤ ꯁꯥꯔ ꯄꯩꯁꯥ ꯇꯥꯟꯕꯗꯤ ꯃꯪꯗꯁꯨ ꯉꯝꯃꯔꯣꯏꯗ ꯃꯤꯠ ꯌꯥꯝ ꯁꯣꯛꯑꯦ ꯃꯤꯠ ꯁꯣꯛꯑꯦ
ꯅꯪꯗꯤ ꯌꯥꯝ ꯊꯨꯏꯗꯨꯗꯤ ꯅꯪꯗꯤ ꯔꯣꯕꯣꯠꯒ ꯆꯞ ꯃꯥꯟꯅꯩꯌꯦ
ꯑꯁ ꯊꯨꯗꯦꯗ ꯇꯞ-ꯇꯞꯅ ꯁꯥꯕꯅꯦ
ꯑꯁ ꯑꯗꯨꯝ ꯄꯩꯁꯥ ꯇꯥꯜꯂꯨꯍꯦ ꯅꯪꯅꯦ ꯉꯝꯒꯅꯤꯍꯦ
ꯍꯩ ꯐꯤ ꯁꯥꯔ ꯄꯩꯁꯥꯗꯤ ꯇꯥꯟꯕ ꯉꯝꯃꯣꯏꯍꯦ ꯋꯥꯏꯌꯦꯕ
ꯅꯪ ꯀꯔꯤ ꯁꯥꯒꯦ ꯍꯥꯏꯕ꯭ꯔꯣ
ꯑꯩꯗꯤ ꯈꯪꯗꯦ
ꯅꯍꯥꯟ ꯆꯨꯖꯥꯝꯅ ꯏꯁꯇꯦꯇꯁ ꯊꯥꯒꯠꯄꯗꯣ
ꯑꯩꯔꯣ ꯑꯁ ꯈꯪꯗꯦ ꯃꯇꯥꯏꯁꯦ ꯁꯥꯁꯤꯔ ꯈꯟꯕꯅꯦ ꯑꯗꯣ ꯍꯧꯗ꯭ꯔꯤꯗ
ꯑꯗꯨꯒꯤ ꯃꯇꯥꯏꯗꯣ ꯑꯩ ꯆꯤꯡꯈꯣꯡ ꯐꯩꯁꯣꯏꯒꯤ ꯀꯩꯅꯣꯗꯣ
ꯐꯩꯉꯥ ꯄꯨꯁꯣꯏꯗꯣ ꯑꯗꯨꯒꯤ ꯀꯂꯔꯗ ꯁꯥꯏꯌꯦ ꯃꯇꯥꯏꯗ
ꯑꯩ ꯑꯩ ꯑꯩꯈꯣꯏ ꯏꯆꯦꯅ ꯊꯥꯒꯠꯄꯗꯨꯔꯣ
ꯍꯣꯏ ꯑꯗꯨꯒꯤ ꯀꯂꯔꯅꯣ ꯅꯪꯗꯤ ꯍꯥꯏꯕꯗꯤ ꯍꯨ ꯃꯤꯡꯕ ꯇꯧꯒꯦ ꯍꯥꯏꯕ꯭ꯔꯣ
ꯍꯣꯏ
ꯑꯗꯨ ꯑꯣꯏꯗꯤ ꯃꯥꯟꯅꯔꯣꯏ ꯑꯗꯨꯕꯨ ꯑꯩꯗꯤ ꯐꯩꯉꯥ ꯄꯨꯁꯣꯏꯒꯤ ꯇꯥꯏꯞꯇ ꯁꯥꯕ ꯂꯣꯏꯌꯦ
ꯃꯌꯥꯏꯒꯤꯗꯤ
ꯃꯌꯥꯏꯒꯤꯅꯋꯥꯏꯠ
ꯑꯁ ꯑꯗꯨꯗꯤ ꯃꯥꯟꯅꯩ ꯌꯥꯏ ꯑꯗꯨꯁꯨ
ꯑꯗꯨꯕꯨ ꯅꯪꯗꯤ ꯀ꯭ꯂꯣꯁ ꯑꯣꯏꯕꯅꯤꯗꯅ
ꯎꯝ
ꯑꯗꯨꯗꯤ ꯌꯥꯒꯅꯤ
ꯎꯝ ꯑꯗꯨ ꯍꯣꯏ ꯈꯪꯉꯦꯗ ꯑꯩ ꯑꯩ ꯑꯗꯨꯝ ꯀꯩꯅꯣꯗ ꯎꯕꯒꯤꯅꯦ ꯏꯟꯁꯇꯥꯗ ꯂꯩꯔꯣꯏꯗ ꯑꯃꯨꯛ ꯆꯠꯀꯅꯤꯗ
ꯁꯕꯅ
ꯍꯟꯗꯛ ꯍꯞꯇꯥꯅ ꯎꯝ ꯑ ꯑꯥꯗ ꯄꯨꯈ꯭ꯔꯒꯦ
ꯁꯥꯕ ꯅꯪꯉꯣꯏꯗ ꯑꯗꯨ
ꯌꯥꯒ ꯑꯗꯨ ꯑꯁꯤꯗ ꯈꯛꯇꯪ ꯁꯥꯔꯣꯕ ꯑꯁꯤꯗ ꯑꯁꯤꯗ ꯍꯧꯔꯒꯀꯣ ꯑꯥꯗ ꯄꯨꯔꯒꯦ ꯇꯧꯕ ꯑꯥꯗ ꯑꯣꯏꯅ ꯁꯥꯔꯨꯔꯒꯦ ꯇꯧꯕ
ꯑ‌ꯣ ꯑꯣ ꯑꯗꯨꯗ ꯁꯥꯐꯝ ꯂꯩꯕ꯭ꯔꯣ
ꯂꯩꯕꯨꯗꯤ ꯂꯩꯌꯦ ꯑꯗꯣ ꯌꯨꯝꯕꯨꯗꯣ ꯍꯥꯏꯅꯔꯒ ꯁꯥꯗꯣꯏꯅꯦ ꯌꯥꯗ꯭ꯔꯗꯤ ꯈꯪꯗꯦ
ꯑꯣ ꯃꯇꯥꯏꯅꯦ ꯃꯆꯥꯅꯦ‌ ꯌꯨꯝ ꯀꯌꯥ ꯁꯣꯛꯑꯣꯏ ꯃꯈꯣꯟꯁꯨ ꯀꯌꯥ ꯊꯣꯛꯑꯣꯏ ꯍꯥꯏꯔꯗꯤ ꯌꯥꯒꯅꯤꯗ
ꯎꯝ ꯑꯁ ꯌꯨꯝꯕꯨꯗꯤ ꯁꯣꯛꯑꯣꯏꯗ ꯑꯩꯈꯣꯏꯁꯨ ꯊꯣꯡꯅꯥꯎꯗ ꯑꯗꯨꯝ ꯎꯝ ꯊꯧꯔꯤ ꯀꯤꯁꯜꯂꯒ ꯁꯥꯔꯤ ꯉꯥꯛꯇꯅꯤ
ꯑꯁꯤ ꯋꯤꯟꯗꯣ ꯆꯦꯛꯀꯤ ꯋꯤꯟꯗꯣꯒꯤ ꯑꯁꯤ ꯀꯩꯅꯣ ꯖꯂꯤ ꯍꯥꯞꯄꯗꯣ ꯑꯗꯨꯗꯤ
ꯃꯣꯏ ꯃꯣꯏꯒꯤꯗꯣ
ꯃꯣꯏꯗꯤ ꯃꯅꯨꯡꯗ ꯍꯨꯠ ꯆꯟꯕ꯭ꯔꯗꯤ ꯈꯪꯗꯦ ꯑꯩꯈꯣꯏꯒꯤꯗꯤ ꯍꯨꯠ ꯑꯩꯈꯣꯏꯒꯤ ꯋꯤꯟꯗꯣꯗꯣ ꯅꯞꯄ ꯈꯛꯇꯅꯦꯕ ꯌꯣꯠꯅꯒꯨꯝꯕ ꯀꯔꯤꯁꯨ ꯍꯨꯠꯆꯟꯗꯦꯕ ꯁꯨꯝ ꯅꯥꯞꯄꯤꯕ ꯈꯛꯇꯅꯦꯕ
ꯑꯁ ꯅꯪꯒꯤ ꯕꯦꯛꯒ꯭ꯔꯥꯟꯗꯣ
ꯑꯁ ꯈꯪꯉꯦ ꯃꯣꯏꯁꯦ ꯌꯥꯝꯅ ꯍꯥꯏꯕ ꯏꯟꯗꯤꯌꯦ
ꯃꯤꯅ ꯍꯥꯏꯔꯦ ꯑꯗꯨꯒ ꯃꯣꯏ ꯃꯣꯏꯅ ꯇꯧꯊꯣꯔꯛꯄ ꯑꯃ ꯑꯁ ꯈꯪꯗꯦ ꯃꯤꯅ ꯑꯩꯅꯅꯦ ꯁꯤꯒꯨꯝꯕ ꯍꯧꯔꯗꯤꯅꯦ ꯀꯣꯏꯂꯥꯎ ꯂꯥꯎꯈꯠꯂꯛꯑꯅꯤ ꯑꯩꯗꯤ ꯌꯥꯝ ꯁꯥꯎꯕꯅꯦꯕ ꯇꯥꯕ꯭ꯔꯣ
ꯌꯨꯝ ꯁꯥꯕ ꯂꯣꯏꯔꯕꯣ
ꯂꯣꯏꯗ꯭ꯔꯤꯗ
ꯀꯔꯤ ꯁꯥꯕ꯭ꯔꯣ ꯉꯁꯤ ꯀꯔꯤ ꯇꯧꯕ꯭ꯔꯣ
ꯉꯁꯤꯔꯣ ꯑꯩꯈꯣꯏ ꯏꯄꯥꯒ ꯃꯣꯏ ꯈꯔ ꯀꯩꯅꯣ ꯇꯧꯋꯦ ꯌꯨꯝꯒꯤ ꯀꯥꯐꯝꯗꯣ ꯑꯗꯨ ꯏ ꯇꯦꯛ ꯑꯃꯈꯛꯇꯪ ꯁꯥꯕꯅꯤꯗ ꯑꯩꯈꯣꯏ ꯏꯄꯥꯗꯣ ꯉꯁꯤ ꯊꯕꯛ ꯆꯠꯇꯦꯕ
ꯑꯥ ꯅꯍꯥꯟ ꯕꯥꯏꯑꯣꯃꯦꯇ꯭ꯔꯤꯛ ꯇꯧꯗꯗꯤ ꯌꯥꯗ꯭ꯔꯦ ꯍꯥꯏꯕꯗꯨꯣ ꯑꯃꯨꯛ ꯌꯥꯔꯕ꯭ꯔꯣ
ꯎꯝ ꯃꯥ ꯉꯁꯤ ꯃꯥꯒꯤ ꯉꯁꯤꯗꯤ ꯁꯨꯇꯤꯅꯦꯕ ꯃꯥꯒꯤ ꯇꯥꯕ ꯅꯨꯃꯤꯠꯇꯣ
ꯑꯥ
ꯑꯗꯨꯗꯗꯤ ꯄꯨꯡ ꯃꯉꯥꯗꯗꯤ ꯄꯨꯡ ꯃꯉꯥꯒ ꯃꯤꯅꯠ ꯐꯤꯐꯇꯤꯟ ꯍꯥꯏꯕ꯭ꯔꯥ ꯑꯗꯨꯗꯗꯤ ꯌꯥꯗꯕ ꯑꯗꯨ ꯅꯝꯃꯦ ꯍꯥꯏꯕꯅꯦꯕ ꯑꯗꯨ ꯌꯧꯗ꯭ꯔꯤꯀꯥꯟꯗꯤ ꯆꯠꯄ ꯆꯠꯄ ꯌꯥꯗꯦꯕ ꯃꯥꯅ ꯊꯕꯛ ꯆꯠꯄ ꯅꯨꯃꯤꯠꯇꯣ
ꯎꯇꯤꯗꯤ ꯀꯩꯇꯧꯉꯥꯏ ꯇꯥꯏꯒꯦ ꯍꯥꯏꯕ꯭ꯔꯣ
ꯈꯪꯗꯅ ꯄꯩꯁꯥ ꯂꯩꯇꯦ ꯍꯥꯏꯌꯦ
ꯁꯤ ꯐꯨꯇꯤꯗꯤ ꯄꯩꯁꯥ ꯀꯌꯥꯃꯨꯛ ꯆꯪꯒꯦꯔꯣ
ꯍꯧꯖꯤꯛ ꯃꯥꯁꯨ ꯊꯕꯛꯁꯨ ꯁꯪꯗꯦꯕ ꯁꯪꯉꯀꯥꯟꯗ ꯃꯥꯗꯣ ꯑꯁꯤ ꯀꯥꯞꯐꯝꯒꯤꯗꯣ ꯑꯗꯣ ꯍꯥꯟꯅ ꯁꯦꯝꯒꯦ ꯍꯥꯏꯌꯦ ꯏꯕꯣꯛꯀ ꯏꯄꯨꯒꯗꯣ ꯃꯕꯥꯅꯤ ꯑꯗꯣ ꯆꯠꯄꯗꯣ ꯅꯨꯡꯉꯥꯏꯇꯕꯒꯤꯀꯣ
ꯑꯥ
ꯑ
ꯔꯨꯝ ꯑꯅꯤ ꯈꯛꯇꯅꯤꯅ ꯂꯣꯏꯒꯦ ꯍꯥꯏꯕꯗꯤ
ꯑ ꯑꯗꯨ ꯍꯥꯟꯅꯗꯤ ꯁꯥꯒꯅꯤꯅ ꯑꯗꯨ ꯈꯪꯗ꯭ꯔꯦ ꯋꯥ ꯈꯪꯗꯦ ꯃꯤꯁꯨ ꯑꯃꯨꯛ ꯃꯊꯟꯗꯗꯤ ꯉꯝꯃꯣꯏ
ꯅꯪꯁꯨ ꯂꯩꯇꯕꯗꯨꯕꯨ ꯅꯣꯏꯁꯨ ꯂꯩꯇꯕꯗꯨꯕꯨ ꯑꯅꯤ ꯁꯥꯕꯤꯔꯗꯤ ꯌꯥꯔꯦ ꯇꯞꯅ ꯄꯩꯁꯥ ꯂꯥꯛꯑꯦ ꯀꯥꯟꯗ ꯁꯥꯕꯅ ꯐꯩ
ꯎꯝ ꯑꯩꯈꯣꯏꯗꯣ ꯑꯩꯈꯣꯏ ꯌꯨꯝꯗ ꯇꯨꯝꯐꯝ ꯂꯩꯇꯕꯅꯤꯅꯀꯣ
ꯑ
ꯃꯤꯒꯤ ꯌꯨꯝꯗ ꯆꯠꯂ ꯆꯠꯂꯒꯥ ꯇꯨꯝꯕꯅꯦ ꯇꯨꯝꯐꯝ ꯀꯩꯅꯣ ꯇꯧꯗꯕꯅꯤꯅ ꯏꯄꯨꯅꯁꯨ ꯑꯣꯏꯌꯦꯕ ꯑꯗꯨ
ꯅꯃꯥꯥꯟ ꯄꯥꯏ ꯇꯧꯈ꯭ꯔꯅꯤ ꯑꯗꯣ ꯑꯁꯤ ꯂꯩꯕꯥꯛꯀꯤꯅ ꯅꯣꯏ ꯃꯔꯛ ꯃꯔꯛ ꯂꯥꯛꯄ ꯀꯥꯟꯗ ꯇꯨꯝꯅꯩꯉꯥꯏ
ꯉꯔꯥꯡ ꯀꯔꯝ ꯀꯥꯟꯗꯅꯣ ꯑꯣ ꯉꯔꯥꯡ ꯅꯍꯥꯟ ꯀ ꯊꯥꯡꯖꯥ ꯅꯨꯡꯃꯇꯔꯣ ꯏꯄꯥꯒ ꯏꯕꯥꯅꯤ ꯏꯊꯪ ꯅꯠꯇꯦ ꯏꯔꯥꯏꯗꯔꯣ ꯀꯥꯔꯝ ꯀꯟꯗꯅꯣ ꯀꯥꯎꯈꯔꯦ ꯑꯩꯈꯣꯏ ꯎ ꯀꯥ ꯑꯃꯗꯤ ꯁꯦꯡꯗꯣꯛꯑꯦꯕꯀꯣ
ꯑꯥ
ꯃꯈꯥ ꯑꯗꯣ ꯇꯥꯏꯜꯁ ꯀꯩꯀꯥ ꯅꯞꯄꯛꯄꯗ ꯈꯔ ꯅꯨꯡꯉꯥꯏꯅꯕ ꯍꯥꯏꯔꯦ ꯑꯗꯨ ꯀꯥꯗꯣ ꯁꯦꯡꯕ ꯂꯣꯏꯈ꯭ꯔꯕꯅꯤ
ꯎꯝ ꯇꯥꯏꯜꯁꯇꯤ ꯀꯅꯥ ꯅꯞꯀꯦ ꯍꯥꯏꯕ꯭ꯔ
ꯃꯥꯅ ꯅꯞꯇꯣ ꯑꯣꯏꯔꯝꯅꯤ
ꯊꯣꯡ ꯑꯃꯁꯨ ꯁꯥꯗꯤ ꯁꯥꯗ꯭ꯔꯤ ꯅꯣꯏꯗꯀꯣ
ꯎꯝ
ꯑꯗꯨꯒ ꯋꯤꯟꯗꯣ ꯐ꯭ꯔꯦꯝꯒꯨꯝꯕ ꯂꯣꯏꯗ꯭ꯔꯤꯗꯀꯣ
ꯈꯪꯗꯔ꯭ꯤꯗ ꯃꯥ ꯅꯞꯄ ꯍꯩꯕꯅꯤꯅ ꯑꯗꯨꯝ ꯃꯊꯟꯇ ꯑꯗꯨꯝ ꯇꯧꯕꯤꯅꯤ
ꯋꯥꯕꯅꯦ ꯍꯦ ꯇꯥꯏꯜꯁ ꯍꯞꯄꯁꯨ ꯂꯛꯄꯥꯖꯠꯂꯣ ꯍꯟꯗꯛ
ꯈꯪꯗ ꯇꯥꯗꯦꯅ ꯑꯩꯗꯤ ꯑꯩ ꯇꯥꯗꯤꯌꯦ ꯅꯪ ꯈꯪꯕ꯭ꯔꯣ
ꯍꯥꯥ
ꯅꯪ ꯂꯥꯛꯑꯦ ꯍꯥꯏꯕ꯭ꯔꯣ ꯑꯃꯥꯗꯣ
ꯍꯥꯥꯎ ꯇꯥꯕ꯭ꯔꯣ
ꯎꯝꯇꯥꯏꯌꯦ
ꯅꯪꯈꯣꯟ ꯇꯥꯗꯕ
ꯈꯪꯗꯦ ꯑꯩꯁꯨ ꯑꯩꯒꯤ ꯔꯤꯆꯥꯔꯖ ꯂꯣꯏꯈꯤꯕꯩ ꯏꯕꯣꯈꯣꯏꯗ ꯋꯥꯏꯐꯥꯏ ꯁꯝꯃꯒ ꯂꯩꯕꯅꯦꯕ ꯑꯩꯗꯣ
ꯅꯪꯒꯤ ꯀꯣꯟꯁ ꯌꯥꯝ ꯑꯩꯒꯤ ꯅꯦꯋꯥꯛꯅꯔ ꯭ꯒꯌ꯭ꯥꯟ ꯇꯥꯗ꯭ꯔꯦ ꯍꯔꯦꯟ ꯀꯦ ꯃꯆꯦꯠꯇ ꯀꯩꯅꯣ ꯍꯪꯉꯂꯛꯀꯦꯀꯣ
ꯍꯣꯏ ꯍꯪꯉꯣ ꯍꯪꯉꯣ ꯍꯪꯅꯤꯡꯕ ꯑꯃꯈ ꯇꯪ ꯅꯠꯇ꯭ꯔꯁꯨ ꯃꯌꯥꯝ ꯍꯪꯉꯣ
ꯅꯦꯠꯋꯥꯛ ꯌꯥꯝ ꯆꯞꯄꯦꯕ ꯁꯤꯗ
ꯎꯝ ꯑꯅꯥꯕꯥ ꯂꯧꯊꯣꯛꯄꯒꯤ ꯑꯗꯨꯝ ꯂꯨꯄꯥ ꯇꯔꯥ ꯄꯤꯕ ꯍꯥꯄꯒ ꯌꯥꯗꯦꯅꯦ
ꯀꯩꯔꯣ
ꯑꯩꯒꯤ ꯁꯅꯥꯖꯦ
ꯑꯩꯗꯤ ꯍꯥꯀꯠꯆꯩꯍꯦ ꯑꯗꯨꯒꯨꯝꯕ
ꯑꯩꯁꯨ ꯍꯒꯠꯆꯔꯝꯃꯦꯕꯀꯣ ꯌꯥꯗꯦꯕ ꯑꯗꯣ ꯍꯟꯗꯛꯇꯤ ꯌꯥꯔꯦ
ꯑꯣ ꯑꯗꯨꯝ ꯍꯥꯞ
ꯑꯄꯣꯝꯃꯦ ꯍꯣꯏ ꯑꯗꯨꯝ ꯈꯔ ꯀꯣꯏꯔꯛꯄꯒꯤꯔ ꯈꯪꯗꯦ ꯑꯄꯣꯝꯕꯅꯦ ꯑꯁ ꯌꯦꯂꯣ ꯊꯣꯛꯄꯅꯦ
ꯀꯤꯖꯩꯌꯦ ꯂꯩꯅꯥ ꯊꯣꯛꯀꯅꯤ
ꯑꯩꯗꯤ ꯍꯥꯞꯇ꯭ꯔꯦꯗ ꯌꯨꯝ ꯂꯩꯕꯗꯨꯕꯣ
ꯅ ꯑꯁ
ꯃꯄꯥꯟ ꯊꯣꯛ ꯍꯣꯏ ꯁꯛꯄꯨꯗꯤ ꯌꯥꯝ ꯊꯤꯌꯦ ꯃꯄꯥꯟ ꯊꯣꯛꯅꯤꯡꯉꯥꯏ ꯕꯖꯥꯔꯒꯨꯝꯕ ꯊꯣꯛꯅꯤꯡꯉꯥꯏ ꯂꯩ ꯍꯥꯏꯗꯤ ꯉꯍꯥꯛ ꯉꯍꯥꯛ ꯀꯣ
ꯍꯣꯏ ꯃꯣꯏꯒꯩꯖꯦ ꯈꯪꯗꯦ ꯃꯄꯥ ꯑꯁ ꯑꯁ ꯅꯪꯗꯤ ꯍꯧꯖꯤꯛ ꯀꯩꯗꯧꯗꯣꯏꯅꯣ
ꯕꯣꯛ ꯕꯤꯁꯦꯝꯄꯨꯔ ꯆꯠꯈꯤꯕꯗꯣ ꯂꯥꯛꯄ꯭ꯔꯥ ꯉꯥꯏꯔꯤꯕꯅꯤ
ꯎꯝ
ꯅꯪꯗꯤ
ꯅꯪꯗꯤ ꯀꯔꯤ ꯇꯧꯕ꯭ꯔꯣ
ꯑꯩꯩꯔꯣ ꯑꯗꯨꯝ ꯀꯣꯏꯆꯠ ꯆꯠ ꯂꯩ
ꯅꯆꯦꯗꯤ
ꯏꯆꯦꯔꯣ ꯑꯉꯥꯡ ꯄꯝꯃꯒ ꯂꯩꯕꯅꯦ
ꯕ꯭ꯔꯥꯖꯤꯜ ꯒ ꯖꯄꯥꯟ ꯒ ꯌꯦꯡꯕ꯭ꯔꯣ ꯅꯪꯗꯤ
ꯍꯣꯏ ꯌꯦꯡꯉꯦ
ꯑꯩꯗꯤ ꯌꯦꯡꯗꯦꯗ
ꯉꯔꯥꯡ ꯌꯦꯡꯉꯦ ꯅꯨꯡꯉꯥꯏꯌꯦ ꯉꯁꯤꯗꯤ ꯀꯅꯥ ꯀꯅꯥ ꯂꯩꯕꯖꯥꯠꯅꯣ ꯈꯪꯗꯦ ꯑꯗꯨꯝ ꯌꯦꯡꯒꯦ ꯍꯧꯔꯦꯟ
ꯑ ꯑꯩꯗꯤ ꯌꯦꯡꯗ꯭ꯔꯦ
ꯌꯦꯡꯗꯣꯏꯅꯦ ꯑꯗꯨꯁꯨ
ꯅꯕꯣꯛ ꯈꯣꯏꯗ ꯌꯦꯡꯕ ꯃꯥꯜꯂꯦ ꯀꯣ
ꯎꯝ ꯏꯕꯣꯛꯈꯣꯏꯗ ꯃꯤ ꯄꯨꯂꯞ ꯌꯦꯡꯉꯦ ꯑꯈꯣꯏ ꯑꯈꯣꯏꯒꯤ ꯄꯥꯁꯇꯔꯁꯨ ꯌꯦꯡꯉꯦ
ꯑꯍꯦ ꯄꯥꯁꯇꯔ ꯗꯣ ꯔꯣꯅꯥꯜꯗꯣ ꯐꯦꯟ ꯅꯦ
ꯃꯥ ꯃꯥꯅ ꯃꯥꯅꯕꯨ ꯁꯞꯄꯣꯔꯠ ꯇꯧꯔꯗꯤ ꯀꯥꯔꯔꯣꯏ ꯉꯔꯥꯡꯁꯨ ꯀꯥꯗꯝꯅꯦ
ꯍꯣꯢ ꯁꯨꯃꯥꯏ ꯇꯧꯕ ꯂꯩꯕꯅꯦ ꯑꯩꯅ ꯁꯞꯄꯣꯔꯠ ꯇꯧꯕꯗꯤ ꯑꯗꯨꯝ ꯀꯥꯏ
ꯃꯥꯅ ꯏꯅꯥꯎ ꯅꯨꯄꯤꯗꯤ ꯃꯗꯥꯎ ꯀꯟꯕꯅꯤꯅꯀꯣ
ꯍꯥꯥ
ꯏꯅꯥꯎꯅꯨꯄꯤꯅ ꯁꯣꯏꯗꯅ ꯕ꯭ꯔꯥꯖꯤꯜ ꯀꯥꯔꯅꯤ ꯍꯥꯏꯔꯒ ꯕ꯭ꯔꯥꯖꯤꯜ ꯑꯗꯨ ꯀꯥꯔꯦ ꯃꯥꯗꯤ ꯌꯥꯕꯅꯦ ꯃꯥꯒꯤ ꯃ ꯗꯥꯎꯗꯣ
ꯎꯝ
ꯃꯥꯅ ꯍꯥꯏꯕꯁꯤꯡꯗꯣ ꯂꯣꯏꯟ ꯀꯥꯕꯅꯤ
ꯑꯩꯗꯤ ꯑꯇꯣꯞꯄ ꯈꯪꯗꯦ ꯑꯗꯨꯕꯨ ꯑꯩꯁꯨ ꯕꯣꯜꯗꯗꯤ ꯑꯩꯅ ꯍꯥꯏꯕ ꯃꯈꯩ ꯀꯥꯕꯅꯤ ꯌꯥꯝ ꯂꯥꯡꯉꯦ ꯀꯔꯤ ꯃꯈꯣꯟꯒꯤ ꯏꯟꯁꯦꯛ ꯃꯈꯣꯟꯗꯣ
ꯑꯣ ꯇꯥꯕ꯭ꯔꯣ
ꯅꯪꯒꯤꯗꯤ ꯇꯥꯗꯦ ꯑꯩꯒꯤꯗꯤ ꯇꯥꯕ ꯏꯊꯟꯇ꯫
ꯑꯈꯣꯏꯖꯨ ꯌꯥꯝ ꯈꯣꯡꯉꯦ